ꯕ꯭ꯔꯣꯗꯔ
ꯑꯣꯈꯦ ꯀꯩꯗꯣꯏꯅꯣ ꯕ꯭ꯔꯣ?
ꯀꯩꯁꯨ ꯇꯧꯔꯝꯗꯦꯗꯥ ꯑꯩ ꯉꯁꯥꯏꯗꯩ ꯉꯥꯏꯍꯥꯛ ꯍꯤꯞꯄꯗ ꯇꯨꯝꯗꯧꯑꯣꯔꯦ ꯇꯨꯝꯗꯧꯑꯣꯔꯒ ꯇꯣꯏꯂꯦꯠ ꯆꯪꯉꯨꯕ
ꯑꯩ ꯉꯁꯤ ꯄꯨꯔꯥ ꯁꯦꯠꯊꯥꯔꯝ
ꯑꯌꯨꯛꯇꯣ ꯑꯩ ꯌꯨꯝ ꯀꯨꯏꯅ ꯇꯨꯝꯃꯣꯏꯒꯦ ꯇꯧꯔꯒ ꯀꯨꯏꯅ ꯇꯨꯝꯃ ꯂꯩꯔꯝꯃꯦ
ꯍꯨꯝ
ꯀꯨꯏꯅ ꯇꯨꯝꯃꯨꯒꯦ ꯇꯨꯝꯃꯣꯏꯒꯦ ꯇꯧꯔꯒ ꯀꯨꯏꯔꯦ ꯇꯨ ꯇꯨꯝꯗ ꯂꯔꯝꯃꯦ ꯍꯥꯏꯕ
ꯂꯣꯡꯈꯥꯛ ꯂꯣꯡ ꯂꯩꯔꯝ
ꯅꯨꯡꯉꯥꯏꯔꯦ
ꯍꯥꯁ ꯁ꯭ꯋꯥꯏꯗ ꯕ꯭ꯔꯣ
ꯃꯩ ꯂꯥꯛꯇ꯭ꯔ ꯃꯆꯥ ꯂꯥꯛꯇ꯭ꯔꯣ ꯂꯥꯛꯀꯦꯔ ꯂꯩꯇꯦꯕꯣ ꯑꯩ ꯍꯧꯖꯤꯛ ꯍꯥꯏꯗꯣ ꯂꯥꯛꯇꯦ
ꯑꯩ ꯐꯣꯟ ꯇꯧꯑꯝ ꯄꯥꯏꯔꯛꯇꯦ ꯑꯗꯨꯁꯨ
ꯎꯝ ꯊꯕꯛ ꯆꯤꯂꯝꯅꯤ
ꯑꯩꯅ ꯋꯥ ꯉꯥꯡꯕꯖꯤ ꯏꯀꯣ ꯅꯤꯜꯂꯤꯔꯥ
ꯅꯁꯥꯇꯣꯟ ꯅꯤꯖꯩꯔ
ꯎꯝ
ꯅꯪꯒꯤ ꯑꯅꯤꯇꯪ ꯉꯥꯏꯔꯕ ꯅꯠꯇ꯭ꯔꯣ
ꯑꯥ ꯉꯥꯏꯔꯦ
ꯑꯗꯨꯗꯤ ꯁꯤꯒ ꯊꯥꯔꯒꯗꯤ ꯁꯤ ꯁꯤ ꯂꯣꯏꯔꯒꯗꯤ ꯑꯃꯈꯛꯇ
ꯎꯝ
ꯎꯝ ꯀꯨꯏꯗꯔ꯭ꯦ ꯑꯗꯨꯗꯤ
ꯅꯠꯇꯔ꯭ꯦ
ꯕꯔꯣꯗꯥꯍꯦ ꯍꯌꯦꯡꯒꯩ ꯕ꯭ꯔꯣ ꯑꯩꯅ ꯑꯃꯨꯛ ꯌꯦꯠ ꯇꯥꯔꯦꯅꯦ
ꯌꯦꯠꯂꯨ ꯌꯦꯠꯂꯨ ꯀꯩꯁꯨ ꯀꯥꯏꯗꯦ
ꯆꯥꯛ ꯆꯥꯕ ꯕꯔ꯭ ꯆꯥꯛ ꯆꯥꯔꯝꯗꯥꯏ ꯆꯥꯛ ꯇꯣꯛꯄ ꯑꯃ ꯇꯧ ꯇꯥꯃꯤꯅꯦ
ꯎꯝ
ꯑꯌꯨꯛꯇ ꯑꯃ ꯇꯧꯔꯕ
ꯑꯌꯨꯛꯇ ꯑꯃ ꯅꯨꯡꯗꯤꯟꯗ ꯑꯃ ꯅꯨꯡꯗꯥꯡꯗ ꯑꯅꯤ ꯑꯃ
ꯎꯝ ꯗꯨꯃꯥꯏꯅ
ꯇꯧꯄ ꯌꯥꯏ
ꯑꯗꯨꯃꯥꯏꯅ ꯇꯧꯔꯒ ꯌꯥꯔꯦ ꯑꯌꯨꯛꯇ ꯑꯥ ꯑꯥ ꯅꯪ ꯑꯇꯩ ꯅꯪ ꯀꯩꯏꯝ ꯇꯧꯔꯔꯣꯏ
ꯀꯩꯏꯝ ꯇꯧꯔꯣꯏꯗꯤ
ꯇꯧꯔꯣꯏꯗꯤ ꯅꯪ ꯊꯕꯛꯁꯦ
ꯑꯩ ꯊꯕꯛ ꯂꯩꯇꯦ ꯑꯩꯁꯨ
ꯑꯩꯁꯨ ꯀꯣꯐꯤ ꯂꯩꯔꯨꯒꯦ ꯇꯧꯕꯥꯅꯦ ꯑꯩꯅ ꯋꯥ ꯉꯥꯡꯕ ꯖꯦ ꯑꯩꯅ ꯑꯃꯨꯛ ꯍꯟꯖꯜꯂ ꯇꯥꯔꯛꯏꯁꯤ ꯀꯩꯅꯣ ꯈꯪꯗꯦ
ꯅꯦꯋꯥꯛ ꯅꯨꯉꯥꯏꯇꯕꯥ ꯑꯣꯏꯗꯣꯏꯔꯥ ꯅꯦꯋꯥꯛꯕꯩ ꯑꯣꯏꯔꯝꯒꯅꯤ ꯑꯩ ꯅꯥꯠꯇꯦꯕ
ꯑꯃꯨꯃꯨꯛꯁꯨ
ꯑꯃꯨꯛꯃꯨꯛꯁꯨ ꯇꯥꯗꯦꯕꯀꯣ ꯎꯝ ꯑꯗꯨꯗꯣ ꯑꯃꯨꯛ ꯍꯧꯖꯤꯛ ꯍꯟꯖꯤꯜꯂ ꯇꯥꯌꯦꯕ ꯑꯩꯉꯣꯟꯗꯗꯤ ꯌꯥꯝ ꯁꯦꯡꯉꯤ ꯅꯪ ꯅꯦꯠꯋꯥꯛ ꯅꯨꯡꯥꯏꯇꯕꯥꯔꯝꯅꯤ ꯑꯩꯉꯣꯟꯗꯗꯤ ꯌꯥꯝꯁꯦꯡꯑꯦ
ꯇꯨ ꯑꯥ ꯁꯦꯡꯅꯕꯨꯗꯤ ꯇꯥꯏꯕꯀꯣ ꯑꯣ ꯑꯃꯨꯛ ꯇꯥꯈꯤꯗ꯭ꯔꯦ ꯁꯦꯡꯅꯕꯨꯗꯤ ꯇꯥꯛꯑꯒ ꯀꯩ ꯍꯥꯏꯇꯥꯔꯦ ꯑꯩꯅ ꯉꯥꯡꯕ ꯕꯣꯏꯁꯦ ꯑꯃꯨꯛ ꯍꯟꯜꯂ ꯍꯟꯖꯤꯜꯂꯛꯄꯇꯥꯥꯏꯦ
ꯅꯦꯠ ꯅꯨꯡꯉꯥꯏꯇꯕꯩ ꯑꯣꯏꯔꯝꯃꯕꯁꯨꯌꯥꯏ ꯂꯣ ꯀꯣꯐꯤꯕꯨ ꯀꯣꯐꯤꯗꯤ ꯀꯔꯝꯕ ꯀꯣꯐꯤꯅꯣ ꯅꯪꯅ ꯂꯩꯔꯤꯕ
ꯅꯦꯁꯀꯦꯞ ꯀꯤꯗꯨꯅꯤꯗ
ꯀꯣꯐꯤꯁꯦ ꯁꯪꯒꯣꯝ ꯌꯥꯎꯗ꯭ꯔꯗꯤ ꯍꯥꯎꯕ꯭ꯔꯣ
ꯑꯩꯗꯤ ꯑꯗꯨꯝ ꯊꯛꯍꯩꯅꯩ ꯏꯁꯤꯡ ꯑꯁꯥꯕꯗ ꯈꯤꯇꯪ ꯊꯥꯗꯔꯒ ꯁꯤꯞ ꯁꯤꯞ ꯆꯤꯡꯕ ꯅꯨꯡꯉꯥꯏ ꯍꯥꯎꯋꯦꯕ ꯗꯣ ꯕ꯭ꯔꯣꯍꯣꯏ ꯍꯩꯅꯗ꯭ꯔꯗꯤ ꯈꯪꯗ꯭ꯦ ꯕ꯭ꯔꯣꯍꯣꯏꯗꯤ ꯆꯤꯜꯍꯥꯎ ꯊꯤꯕ ꯃꯤꯅꯤꯅ ꯍꯩꯅꯒꯗ꯭ꯔꯥ ꯍꯩꯅꯔꯣꯏꯗ꯭ꯔꯥ ꯈꯪꯗꯦ
ꯁꯤꯗ ꯑꯩꯈꯣꯏ ꯁꯪꯒꯣꯝ ꯌꯥꯎꯗ꯭ꯔꯥꯗꯤ ꯊꯛꯇꯤꯌꯦ
ꯌꯥꯔꯦꯗ ꯂꯥꯏꯔꯔꯤꯗꯨꯒ ꯆꯤꯜꯍꯥꯎꯒ ꯑꯃꯨꯛ ꯊꯤꯖꯤꯜꯂꯤꯕꯤꯗ ꯀꯔꯤ ꯆꯥꯅꯔꯤꯒꯦ ꯅꯪꯗꯨꯕꯨ
ꯎꯝ ꯑꯩꯖꯨ ꯄꯩꯁꯥ ꯄꯥꯏꯗꯕ ꯑꯩꯗꯤ ꯌꯥꯗꯦꯕ ꯑꯗꫭ ꯍꯨꯔꯦꯅ ꯕꯣ-ꯕꯣꯜ ꯀꯃꯥꯏ
ꯑꯗꯨꯛꯌꯥꯝꯖꯨ ꯂꯥꯏꯔꯒ ꯀꯩꯅꯣ ꯇꯧꯋꯦ ꯇꯧꯋꯤꯗꯣ ꯀꯩꯒꯤꯅꯣ ꯍꯥꯏꯕꯅꯤꯗ
ꯇꯨꯝꯗꯕꯤ ꯉꯥꯏꯍꯥꯛ ꯇꯨꯝꯗꯣ ꯅꯠꯇ꯭ꯔꯣ
ꯍꯥ ꯑ ꯅꯨꯡꯗꯥꯡꯒꯤ ꯉꯥꯍꯥꯛꯇꯨꯏꯅꯤ ꯀꯩꯅꯣ ꯑꯦ ꯑꯃꯕꯨꯛ ꯁꯨꯝ ꯉꯥꯏ ꯂꯩꯒꯗꯔꯕ
ꯑꯃꯥ ꯃꯈꯥꯏꯚꯥꯎ ꯉꯥꯏꯔꯗꯤ ꯐꯖꯅꯤ
ꯍꯥꯏꯐꯦꯠ ꯇꯨꯝꯃꯨꯔꯅꯤ ꯑꯗꯨꯒ
ꯅꯣ ꯀꯅꯥꯏꯗ ꯌꯦꯡꯗꯣꯏꯅꯣ
ꯀꯔꯤ
ꯀꯅꯥꯏꯗ ꯌꯦꯡꯗꯣꯏꯅꯣ
ꯀꯩꯍꯥꯏꯅꯣ
ꯀꯅꯥꯏ ꯌꯦꯡꯗꯣꯏ ꯅꯣꯕ
ꯈꯪꯗꯦ ꯉꯁꯤ ꯀꯅꯥ ꯌꯦꯡꯗꯣꯏꯅꯣ ꯍꯥꯏꯅꯔꯒ
ꯐꯣꯟꯗ ꯌꯦꯡꯗꯕꯒꯤ ꯐꯤꯕꯝ ꯂꯥꯛꯇꯣꯏꯔꯥ
ꯐꯣꯟꯗꯩ ꯌꯦꯡꯕ ꯍꯥꯏꯖꯦ ꯀꯩꯅꯣ ꯅꯠꯇꯦꯌꯦ ꯐꯣꯟꯗꯩꯗꯤ ꯌꯦꯡꯉꯣꯏ ꯃꯤ ꯑꯗꯨꯝ ꯑ ꯑꯉꯥꯡꯒꯤ ꯖꯤꯐꯥꯏ ꯑꯀꯥꯎꯜ ꯂꯧꯔꯒ ꯌꯦꯡꯕ ꯑꯃ ꯑ ꯅꯠꯇ꯭ꯔꯒꯅ ꯁꯤꯗ ꯃꯤ ꯇꯤꯕꯤ ꯀꯅꯣꯏ ꯅꯠ ꯏꯃꯥꯟꯅꯕꯩꯗꯁꯨ ꯆꯠꯂꯁꯨ ꯁꯣꯝ ꯈꯔ ꯂꯥꯞꯅ ꯑꯗꯨꯝ ꯆꯠꯂ ꯌꯦꯡꯌꯥꯏꯗ ꯑꯗ ꯑꯩꯅ ꯁꯨꯝ ꯂꯥꯞꯄꯗꯤ ꯇꯟꯕ ꯍꯥꯏꯇꯥ
ꯍꯣꯏꯅꯦ ꯑꯍꯤꯡꯗꯨꯗ
ꯍꯥꯥ
ꯑꯍꯤꯡꯗꯨꯗ
ꯑꯥ ꯃꯣꯥꯏꯅꯗꯤ ꯃꯣꯏꯁꯨ ꯀꯩꯅꯣ ꯇꯧꯕꯅꯤꯅ ꯂꯥꯛꯑꯣꯗ ꯃꯣꯏ ꯃꯌꯨꯝ ꯑꯣꯏꯗꯤ ꯑꯃꯨꯛ ꯐꯕ ꯃꯣꯏ ꯊꯪꯅꯕꯩꯅꯤ ꯇꯟꯕ ꯍꯥꯏꯇꯥꯔꯦ ꯃꯤꯕꯨꯗꯤ ꯃꯌꯥꯝ ꯌꯦꯡꯉꯦ
ꯕ꯭ꯔꯥꯗꫪ ꯀꯩꯅꯣ ꯅꯣꯏꯒꯤ ꯅꯪ ꯅꯣꯏ ꯑꯗꯥꯏꯗ ꯅꯪꯒꯤ ꯅꯃꯥꯟꯅꯕ ꯑꯣꯏꯅ ꯀꯌꯥꯝ ꯄꯨꯜꯂꯤꯒꯦ
ꯑꯗꯨꯝ ꯄꯨꯜꯂꯤ ꯀꯩꯅꯣ ꯌꯥꯝ ꯇꯣꯏꯅ ꯀꯩꯅꯣ ꯇꯧꯕꯗꯤ ꯅꯠꯇꯦ ꯑꯗꯨꯝ ꯅꯍꯥꯟꯋꯥꯏ ꯀꯩꯅꯣ ꯇꯧꯅꯤꯡꯉꯛꯄ ꯍꯣꯏ ꯍꯟꯖꯤꯟ ꯑꯗꯨꯝ ꯂꯩ ꯀ-ꯄꯨꯜꯂꯤ ꯀꯩꯅꯣ
ꯑꯗꯨꯏ ꯑꯗꯨꯝ ꯄꯨꯟꯕ꯭ꯔꯥꯕ ꯅꯪ ꯂꯩ ꯅꯪ ꯑꯗꯨ ꯅꯣꯏ ꯑꯗꯨꯗꯥꯋꯥꯏ ꯅꯃꯥꯟꯥꯟꯕ ꯂꯩꯇꯦ ꯍꯥꯗꯥꯏꯅꯦ
ꯂꯩꯇꯦ ꯍꯥꯏꯖꯦ ꯀꯩꯅꯣ ꯈꯔꯗꯤ ꯂꯩꯅꯤ ꯀꯩꯅꯣ ꯌꯥꯝ ꯂꯩꯇꯕꯋꯥꯅꯦ
ꯅꫭꯏ ꯑꯉꯥꯡ ꯑꯣꯏꯔꯀꯥꯟꯗꯒ ꯑꯗꯥꯏꯗ ꯍꯉꯣꯄꯨ ꯀꯩꯅꯣ ꯇꯧꯃꯤꯟꯅꯔꯛꯄ ꯍꯧꯃꯤꯟꯅꯔꯛꯄꯗ ꯌꯥꯎꯗ꯭ꯔꯕ
ꯍꯧꯃꯤꯟꯅꯔꯛꯄ ꯃꯣꯏ ꯃꯣꯏ ꯂꯥꯏꯟ ꯆꯠꯅꯒꯤꯕ ꯍꯥꯏꯗꯤ ꯀꯩꯅꯣ ꯇꯧꯗ꯭ꯔꯦꯕ ꯍꯥꯏꯗꯤ ꯁꯥꯏꯗ ꯑꯃ ꯂꯩꯅꯗꯦꯕ ꯕ꯭ꯔꯣ ꯑꯩ ꯍꯥꯏꯖꯦ
ꯎꯝ ꯍꯥꯟꯅ ꯄꯨꯜꯂꯝꯕꯒꯩꯖꯦ ꯍꯥꯟꯅ ꯄꯨꯂꯝꯕꯒꯩꯖꯦ
ꯍꯥꯟꯅ ꯁꯨꯝ ꯍꯧꯃꯤꯟꯅ ꯀꯥꯃꯤꯟꯅꯛꯄꯒꯩ ꯃꯤ ꯃꯤ ꯊꯕꯛ ꯇꯧꯅꯒꯤꯕꯗꯅꯦ ꯁ꯭ꯋꯥꯏꯗ ꯄꯥꯛ ꯂꯩꯅꯗꯦꯕ
ꯀꯥꯏ ꯀꯥꯢ ꯆꯠꯈ꯭ꯔꯕ
ꯀꯩꯅꯣ ꯃꯤ ꯊꯕꯛ ꯇꯧꯕ ꯃꯄꯥꯥꯟꯜꯂꯝ ꯆꯠꯈꯤꯕ ꯑꯗꯒꯤ ꯃꯤ ꯃꯤ ꯃꯁꯥ ꯃꯁꯥꯏ ꯍꯣꯠꯅꯖꯒꯤꯕ ꯑꯟꯅ ꯄꯥꯛ ꯀꯩꯅꯣ ꯇꯧꯗꯦꯕ ꯏꯃꯥꯟꯅꯕ ꯑꯃꯅꯤ ꯈꯛꯇꯩ ꯍꯦꯟꯅ ꯅꯠꯇꯅ ꯑꯇꯩ ꯂꯩꯖꯤꯗꯤ ꯑꯉꯥꯡ ꯉꯥꯛꯇꯥꯅꯦ
ꯑꯗꯨꯑꯣꯏꯇꯥꯗꯤ ꯅꯪ ꯍꯧꯖꯤꯛ ꯄꯨꯜꯂꯤꯖꯦ ꯅꯣꯏꯑꯗꯥꯏꯗꯩꯩ ꯌꯥꯎꯗ꯭ꯔꯣ ꯅꯪ ꯑꯌꯥꯝꯕꯗꯤ ꯄꯨꯟꯗ꯭ꯔꯦ ꯑꯌꯥꯝꯕꯗꯤ ꯄꯨꯟꯗ꯭ꯔꯦ ꯅꯣꯏ ꯂꯩꯀꯥꯏꯒꯤꯗꯤ ꯑꯌꯥꯝꯕ ꯄꯨꯟꯗ꯭ꯔꯦ
ꯎꯝ
ꯑꯌꯥꯝꯕ ꯀꯥꯟꯗ ꯄꯨꯟꯗ ꯃꯥꯜꯂꯦꯕ
ꯄꯨꯟꯗꯦ
ꯑꯗꯨꯅꯦ ꯍꯥꯏꯖꯦ
ꯍꯥꯥ ꯑꯥ
ꯍꯩꯔꯥ ꯈꯛꯇ ꯆꯥꯅꯤꯡꯉꯤꯗ
ꯕ꯭ꯔꯗꯔ ꯑꯩꯈꯣꯏ ꯀꯤꯍꯣꯝ ꯌꯣꯟꯕ ꯂꯩ ꯆꯥꯖꯤ ꯂꯥꯛꯑꯣ
ꯎꯝ ꯋꯥꯔꯤꯅꯤ ꯅꯪꯗꯨꯗꯤ ꯍꯣꯔꯣꯏ ꯉꯥꯅꯨ ꯌꯦꯟ ꯀꯌꯥꯝ ꯂꯣꯏꯒꯦ
ꯑꯝ ꯂꯣꯏꯗꯦꯗꯥ
ꯍꯥꯥ
ꯑꯝ ꯂꯣꯏꯗꯦꯕ
ꯀꯩꯒꯤꯅꯣ ꯍꯥꯏꯖꯦ ꯅꯪ ꯑꯩꯅ ꯀꯣꯡꯉꯣ ꯍꯥꯏ ꯀꯥ ꯍꯥꯏꯔꯣꯏ ꯚꯥꯏ ꯍꯥꯏꯒꯤꯔꯣꯏꯌꯦ
ꯃꯩ ꯃꯌꯥꯝ ꯂꯩ ꯑꯩ ꯑꯩꯅ ꯄꯩꯁꯥ ꯄꯥꯏꯔꯗꯤ ꯑꯩ ꯕ꯭ꯔꯗꯔ ꯀꯩꯅꯣꯅꯦ ꯑꯩ ꯂꯩꯔꯒꯅꯦ ꯄꯤꯖꯗꯣꯏꯖꯦ ꯑꯦ
ꯅꯠꯇꯦ ꯑꯩꯅ ꯀꯣꯡꯉꯣ ꯍꯥꯏ ꯑꯩ ꯁꯨꯝ ꯂꯣꯏꯕ꯭ꯔꯥ ꯍꯪꯕꯅꯦꯕ ꯉꯥꯅꯨ ꯑꯝ ꯂꯣꯏꯗ꯭ꯔꯕꯣ ꯍꯥꯏꯖꯦ ꯅꯣꯏ ꯐꯅꯌꯥꯝ ꯂꯣꯏ ꯅꯪ ꯅꯍꯥꯋꯥꯏ ꯐꯅꯌꯥꯝ ꯂꯣꯏꯗꯥꯏ
ꯂꯣꯏ ꯁꯤꯒꯔꯦ
ꯂꯣꯏ ꯁꯤꯒ꯭ꯔꯦ ꯑꯩ ꯀꯩꯅꯣꯒꯤ ꯌꯦꯟ
ꯀꯩꯅꯣ ꯃꯔꯨꯝ ꯀꯣꯛꯄꯤꯗꯣ ꯊꯥ ꯃꯔꯤꯗ ꯃꯔꯨꯝ ꯀꯣꯛꯄ ꯂꯩ ꯍꯥ ꯍꯥꯏꯕꯀꯣ ꯑꯗꯨꯗꯣ ꯂꯣꯏꯒꯦꯅ ꯇꯧꯋꯤꯅꯦ
ꯉꯥꯅꯨ ꯍꯥꯏꯔꯣ
ꯅꯠꯇꯦ ꯀꯩꯅꯣ ꯌꯦꯟ ꯍꯥꯏꯕ ꯉꯥꯅꯨꯒꯗꯤ ꯅꯥ ꯊꯥꯛ ꯉꯝꯃꯣꯏ ꯅꯥ ꯑꯁ ꯃꯊꯤꯕꯣꯡ ꯐꯖꯅ ꯂꯥꯎꯕꯅꯤ ꯉꯥꯅꯨ
ꯁꯦꯕꯥꯗꯤ ꯉꯥꯅꯨꯅ ꯈꯔ ꯆꯪꯗꯕ ꯍꯦꯟꯗ꯭ꯔꯣ
ꯎꯝ ꯉ ꯑꯩꯁ ꯁꯦ ꯉꯥꯅꯨꯅ ꯈꯪꯗꯦꯅꯦ ꯀꯩꯅꯣ ꯇꯧꯕꯅꯤ ꯀꯩꯅꯣ ꯃꯁꯤꯒꯤ ꯍꯩꯅꯧꯖꯤ ꯐꯁ ꯌꯥꯟꯗꯔꯦꯍꯦ
ꯄꯪꯆꯥ ꯆꯥꯕꯅꯦ ꯉꯥꯅꯨꯗꯤ ꯄꯪꯆꯥ ꯆꯥꯕꯅꯦ ꯆꯥꯕꯖꯦ
ꯑꯁ ꯄꯪꯆꯥ ꯆꯥꯕ ꯍꯥꯏꯖꯦ ꯏꯕꯣ ꯃꯊꯤꯕꯣꯡ ꯌꯥꯝ ꯂꯥꯎꯋꯤꯅꯦ
ꯍꯣꯏꯅꯦ ꯄꯩꯁꯥꯕꯨꯗꯤ ꯀꯩꯅꯣꯕꯨꯗꯤ ꯍꯥꯏꯖꯕꯩ ꯋꯥꯅꯤ ꯌꯦꯟ ꯉꯥꯅꯨ ꯂꯣꯏꯕꯖꯦ ꯑꯗꯨꯝ ꯃꯇꯝ ꯈꯔ ꯑꯗꯨꯝ ꯀꯥꯏꯊꯣꯛꯄꯅꯤ ꯑꯗ ꯑꯩꯒꯤꯗꯤ ꯑꯩꯅ ꯑꯃꯨꯛ ꯌꯦꯟꯃꯆꯥꯛ ꯑꯃꯨꯛ ꯊꯤꯕ ꯈꯣꯠꯄ ꯃꯇꯝꯖꯦ ꯑꯩꯉꯣꯟꯗ ꯐꯔꯛ ꯇꯥꯗꯣꯏꯕ ꯌꯦꯟ ꯉꯥꯅꯨ ꯂꯣꯏꯕꯅ ꯑꯩꯉꯣꯟꯗ ꯑꯈꯣꯏꯗ ꯃꯌꯥꯝ ꯀꯥꯟꯅꯕ꯭ꯔꯥ ꯍꯥꯏꯖꯨ ꯑꯗꯨꯖꯨ ꯑꯃꯨꯛ ꯀꯥꯟꯅꯗꯕ
ꯍꯣꯏꯅꯦ ꯁꯨꯝ ꯃꯔꯨꯞ ꯌꯥꯎꯒꯨꯝꯕꯅꯦꯕ ꯑꯗꯨ ꯃꯔꯨꯝ ꯀꯣꯛꯈ꯭ꯔꯒꯗꯤ ꯀꯥꯟꯅꯩꯌꯦ ꯕ꯭ꯔꯣ
ꯇꯦꯗ ꯉꯥꯅꯨ ꯂꯣꯏ ꯍꯣꯏ ꯀꯣꯛꯑꯗꯤ ꯀꯥꯟꯅꯩ ꯀꯥꯟꯅꯗꯦ ꯍꯥꯏꯕꯩ ꯋꯥꯟ ꯁꯨ ꯀꯥꯟ ꯀꯥꯟꯅꯗꯦ ꯍꯥꯏꯕ ꯅꯠꯇꯕ ꯑꯩꯅ ꯍꯥꯏꯗꯤ ꯑꯩꯈꯣꯏꯗ ꯆꯥꯡ ꯅꯥꯏꯅ ꯄꯩꯁꯥ ꯂꯥꯛ ꯏꯟꯀꯝ ꯂꯥꯛꯄ ꯄꯣꯠ ꯑꯣꯏꯗꯤꯀꯣ
ꯀꯥꯏ ꯂꯥꯛꯇꯣꯏꯅꯣ ꯑꯗꯨꯗꯤ
ꯁꯨꯝ ꯑꯩꯈꯣꯏꯅ ꯃꯔꯨꯑꯣꯏ ꯑꯣꯏꯅ ꯁꯤ ꯇꯤꯑꯣꯔꯁꯤ ꯌꯥꯝ ꯃꯔꯨ ꯑꯣꯏꯅ ꯆꯥꯅꯕꯒꯤ ꯇꯥꯏꯞꯇ ꯑꯌꯥꯝꯕꯅꯦꯕ ꯅꯠꯇ꯭ꯔꯥ
ꯍꯣꯏꯅꯦ ꯆꯥꯅꯕ ꯍꯦꯛ ꯂꯩꯔ ꯆꯥ ꯉꯥꯅꯨ ꯑꯃ ꯍꯦꯛ ꯂꯩꯔ ꯆꯥꯕꯗꯨꯗꯤ ꯀꯩꯅꯣ ꯇꯧꯋꯤꯗꯅ ꯂꯣꯏꯔ ꯆꯥꯕꯅꯤꯅ ꯐꯩ ꯀꯩꯅ ꯇꯧꯋꯤꯗꯅ
ꯑꯗꯨꯅꯤꯅ ꯑꯗꯨ
ꯍꯦꯛ ꯕꯣꯏꯂꯔ ꯑꯃ ꯆꯥꯒꯤꯕꯅ ꯐꯩꯅ ꯈꯜꯂꯦꯕ ꯆꯥꯔꯝꯗꯥꯏꯗꯗꯤ ꯅꯠꯇ꯭ꯔ ꯕꯤꯇꯥ
ꯍꯣꯏꯅꯦ ꯑꯗꯨꯅ ꯁꯨꯝ ꯑꯩꯗꯤ ꯑꯩꯉꯣꯟꯗꯗꯤ
ꯀꯤꯂꯣ ꯑꯝ ꯂꯩ ꯆꯥꯒꯤꯝ ꯐꯩꯌꯦꯅ
ꯑꯩꯉꯣꯟꯗꯗꯤ ꯃꯇꯝꯖꯦ ꯌꯥꯝ ꯐꯔꯛ ꯇꯥꯕ ꯍꯥꯏꯇꯥꯔꯦ ꯑꯗꯨꯅ ꯉꯥꯅꯨ ꯑꯈꯣꯏ ꯍꯥꯟꯅ ꯃꯌꯥꯝ ꯂꯣꯏꯔꯝꯕꯖꯦ ꯅꯣꯡꯃꯩ ꯑꯃꯃꯝ ꯁꯤꯗꯜ ꯁꯤꯖꯜꯂꯛꯄꯅꯦꯃꯤ
ꯎꯝ
ꯁꯤꯖꯜꯂꯛꯏꯖꯦ ꯀꯃꯥꯏꯅ ꯇꯧꯔꯤꯅꯣꯗ ꯑꯈꯣꯏꯒꯤ ꯍꯨꯏꯖꯤ ꯑꯗꯥꯏ ꯑꯩꯈꯣꯏ ꯁ꯭ꯋꯥꯏ ꯍꯨꯏ ꯈꯔ ꯂꯩꯌꯦ
ꯑꯥ
ꯆꯪꯖꯜꯂ ꯇꯥꯞ ꯇꯥꯞ ꯃꯉꯛꯇ ꯂꯥꯛꯑꯝꯃ ꯆꯦꯟꯒꯤꯕ
ꯑꯩ ꯅꯨꯡꯁꯤꯠꯥꯛ ꯏꯟꯁꯥꯡ ꯍꯥꯎꯔꯁꯤꯗ
ꯑꯗꯨ ꯂꯩꯀꯥꯟꯗ ꯏꯟꯖꯥꯡ ꯉꯥꯅꯨ ꯊꯣꯡꯕꯁꯦ ꯑꯩ ꯑꯦꯛꯖꯝ ꯍꯥꯏꯗꯣꯝꯗꯥꯏꯅꯅꯦꯕ ꯉꯥꯅꯣꯝ ꯆꯥꯗ꯭ꯅꯦꯅꯦ
ꯀꯩꯅꯣ ꯇꯧꯕꯤꯗꯣ ꯍꯥꯏꯗꯤ ꯀꯩꯅꯣꯅꯦ ꯑꯟꯗꯕꯤꯁ꯭ꯋꯥꯁꯇꯨꯗ ꯈꯔ ꯊꯥꯖꯕꯗꯣ
ꯍꯟꯗꯛꯁꯦ ꯑꯩꯗꯤ ꯉꯥꯅꯨ ꯑꯗꯨ ꯍꯦꯛ ꯑꯗꯨ ꯍꯦꯛ ꯃꯇꯨꯡꯗꯒꯤꯗꯤ ꯑꯩ ꯉꯥꯅꯨꯁꯦ ꯑꯗꯨꯝ ꯆꯥꯔꯒꯦꯅ ꯈꯟꯕ ꯍꯥꯏꯇꯥꯔꯦ
ꯑꯩ ꯃꯅꯨꯡ ꯑꯗꯨꯝ ꯆꯥꯔꯅꯤ ꯆꯥꯕꯨꯗꯤ ꯆꯥꯗ꯭ꯔꯦ ꯆꯥꯒꯦꯅ ꯈꯔ ꯅꯍꯥꯟꯒ ꯍꯦꯜꯂꯤꯁꯤ ꯀꯥꯟꯅꯗꯩ ꯍꯥꯏꯅ
ꯑꯩꯁꯨ ꯑꯗꯨꯃꯥꯏꯅ ꯈꯜꯂꯦꯕꯀꯣ ꯑꯗꯣ ꯑꯩꯩꯅ ꯌꯥꯝ ꯆꯥꯅꯕ ꯍꯥꯏꯔꯦ ꯍꯥꯏꯇꯥꯔꯦ ꯭ꯔꯣ ꯀꯣ ꯏꯟꯁꯤꯗꯦꯟꯁ ꯍꯥꯏꯇꯥꯔꯦꯅꯦ ꯅꯍꯥꯟꯁꯦ ꯔꯥꯟꯗꯨꯣꯒꯤ ꯑꯩꯈꯣꯏꯒꯤ ꯍ ꯑꯥꯟꯕ ꯅꯨꯃꯤꯠ ꯗꯤꯌꯥꯔ ꯀꯣꯡꯒꯣꯒꯧꯔꯣ ꯄꯣꯔꯇꯨꯒꯜꯗꯥ ꯅꯨꯃꯤꯠꯁꯦ
ꯑꯥ
ꯑꯗꯨꯁꯦ ꯑꯩꯁꯦ ꯅꯨꯃꯤꯗꯥꯡꯁꯦ ꯉꯥꯅꯨ ꯆꯥꯏꯌꯦꯕ ꯑꯩꯈꯣꯏꯗ ꯑꯩꯈꯣꯏ ꯗꯥꯅꯥ ꯍꯥꯎꯕ ꯑꯩꯈꯣꯏ ꯁ꯭ꯥꯏꯗ ꯑꯩꯈꯣꯏ ꯁꯤꯒꯤ ꯑꯩꯈꯣꯏ ꯏꯌꯥꯝꯕ ꯏꯌꯥꯝꯕ ꯑꯃꯅ ꯁꯦꯝꯃ ꯆꯥꯏꯕ ꯃꯣꯏꯁꯦ
ꯑꯥ
ꯑꯩ ꯀꯩꯁꯨꯒꯟꯗꯦ ꯑꯣ ꯀ ꯑꯗꯨ ꯅꯨꯃꯤꯠꯁꯦ ꯄꯣꯔꯇꯨꯒꯜꯁꯦ ꯑꯃꯨꯛ ꯗ꯭ꯔꯣ ꯆꯠꯈ꯭ꯔꯦꯕ
ꯑꯥ
ꯑꯩ ꯁꯥꯎꯟ ꯏꯟꯈꯍꯜꯂꯦ ꯑꯗꯨꯁꯨ ꯑꯃꯨꯛ ꯑꯗꯨꯒ ꯎꯖꯕꯦꯀꯤꯁꯇꯥꯟꯒ ꯁꯥꯟꯅꯕ ꯅꯨꯃꯤꯠꯇꯨꯗꯤ ꯀꯩꯝꯇ ꯌꯥꯝ ꯆꯥꯗꯦꯕ ꯑꯗꯨꯒ ꯀꯂꯝꯕꯤꯌꯥ ꯁꯥꯟꯅ ꯅꯨꯃꯤꯠꯇꯨꯒꯤ ꯅꯨꯃꯤꯗꯥꯡꯗꯁꯨ ꯑꯃꯨꯛ ꯑꯌꯨꯛꯇ ꯁꯥꯟꯅꯒꯗꯧꯁꯦ ꯅꯨꯃꯤꯗꯥꯡ ꯍꯌꯦꯡ ꯑꯌꯨꯛ ꯁꯥꯟꯅꯗꯧꯅꯤ ꯉꯁꯤ ꯅꯨꯃꯤꯗꯥꯡꯒꯤꯃꯨ ꯉꯅꯨ ꯆꯥꯕ ꯍꯥꯏꯗꯅ
ꯁꯁꯦ ꯍꯩꯅꯧ ꯐꯖ ꯑꯃ ꯄꯥꯜꯂꯦ ꯕ꯭ꯔꯣꯝꯇ ꯍꯦꯛꯈꯤ
ꯃꯥꯔ ꯗꯔꯣꯡꯣꯡ ꯆꯂꯛ ꯄꯤꯅꯦ
ꯉꯉꯑꯅꯤꯅꯦ ꯍꯣ ꯀ ꯄ ꯌꯥꯥꯡꯁꯤ ꯂꯩ ꯍꯥ ꯑ ꯂꯧꯕꯨꯛ ꯇꯔꯒꯦꯅꯣ ꯍꯣꯏ
ꯂꯧꯕꯨꯛ ꯀꯥꯏꯗꯤ ꯀꯌꯥꯝ ꯂꯧꯅꯣ ꯅꯣꯏ ꯃꯅꯤꯡꯈꯤꯗꯔ
ꯀꯩꯅꯣꯅꯤ ꯃꯤꯒꯤ ꯑꯩꯈꯣꯏ ꯇ꯭ꯔꯦꯕꯤꯅꯤ ꯁ꯭ꯀꯨꯜ ꯂꯩꯕꯗꯣ ꯑꯗꯣ ꯍꯩꯅꯧ ꯈꯔ ꯐꯖꯕ ꯑꯃ ꯄꯥꯜꯂꯦꯕ ꯑꯝꯇ ꯍꯦꯛꯀꯦ ꯍꯥꯎꯗꯣꯏꯕ ꯃꯥꯜꯂꯦ ꯍꯥ
ꯇ꯭ꯔꯦꯕꯤꯅꯤ
ꯇ꯭ꯔꯦꯕꯤꯅꯤ ꯈꯪ ꯑꯩꯅ ꯅꯍꯥꯟꯋꯥꯏ ꯇꯝꯃꯝꯕ ꯁ꯭ꯀꯨꯜꯗꯨ ꯑꯉꯥꯡ ꯑꯣꯏꯀꯥꯟꯗ
ꯑꯗꯨꯗꯨꯅ ꯑꯗꯨꯅ ꯍꯦꯟ ꯈꯪꯈꯤꯗ꯭ꯔꯦ ꯉꯣ ꯅꯣꯏ ꯍꯦꯛ ꯅꯣꯏꯒꯤ ꯆꯪꯉꯛꯄꯒꯤꯗ ꯂꯧꯕꯨꯛꯇ ꯂꯩꯕꯗꯨꯔꯣ
ꯍꯨꯟ
ꯇ꯭ꯔꯦꯕꯤꯅꯤ ꯀꯧꯕ꯭ꯔꯣ
ꯇꯤꯟ ꯆꯥꯕ ꯆꯗꯕꯗꯤ ꯈꯪꯗꯦꯁꯤ
ꯅꯣꯏ ꯅꯣꯏ ꯂ ꯅꯣꯏ ꯑꯩꯈꯣꯏꯅ ꯍꯦꯛ ꯊꯧꯖꯤꯜꯂꯛꯄ ꯂꯥꯏꯔꯤꯛꯇꯨ ꯃꯄꯥꯗꯨ ꯂꯩꯕ ꯅꯠꯇ꯭ꯔꯣ
ꯑꯣꯏꯃꯦ
ꯑꯗꯨꯒꯤꯁꯦ ꯀ꯭ꯂꯥꯁ ꯀꯌꯥ ꯇꯦꯟ ꯐꯥꯎꯅꯣ
ꯑꯥ ꯀ꯭ꯂꯥꯁ ꯇꯦꯟꯕꯨꯛ ꯌꯧ
ꯃꯤ ꯑꯗꯨꯝ ꯂꯥꯛꯅꯕ꯭ꯔꯣ ꯃꯌꯥꯝ ꯑꯃ
ꯑꯦꯁꯃꯤ ꯐꯅꯌꯥꯝ ꯑꯗꯨꯝ ꯐꯅꯌꯥꯝ ꯇꯝꯃꯤꯗꯅ
ꯑꯗ ꯑꯗ ꯋꯥꯔꯗꯦꯟ ꯑꯣꯏꯒꯦ ꯑꯣꯏꯔꯣꯗꯅ
ꯑꯁ ꯀꯌꯥ ꯑꯦ ꯑꯣ ꯑꯣꯏꯌꯥꯔꯣꯏ ꯕꯣꯔꯗꯤꯡ ꯂꯩꯕ꯭ꯔꯥ ꯂꯩꯇꯕ꯭ꯔꯥ ꯈꯪꯗꯦꯗ ꯁꯤ ꯄꯑꯣꯏ ꯑꯣꯏ ꯌꯥꯕ꯭ꯔꯣ ꯕ꯭ꯔꯣ ꯋꯥꯔꯗꯦꯟꯖꯤꯕꯣ ꯈꯪꯕꯨꯗꯤ ꯈꯪꯅꯩ ꯑꯣ
ꯀꯌꯥ ꯍꯦꯛꯑꯒꯦ ꯕ꯭ꯥꯔꯗꯔ ꯀꯌꯥ ꯍꯦꯛ ꯆꯜꯂꯒꯦ ꯀꯌꯥ ꯍꯦꯛ ꯆꯜꯂꯦ ꯃꯨꯜꯂꯕꯣ
ꯑꯁ ꯈꯨꯃꯨꯟꯊꯤ